ꯍꯂꯣ ꯇꯥꯔꯕ ꯑꯣ ꯅꯦꯠꯋꯥꯛ ꯈꯔ ꯅꯨꯡꯉꯥꯏꯇꯕ ꯃꯥꯜꯂꯦꯀꯣ
ꯃꯁꯤꯁꯦ ꯈꯟꯗꯦ ꯑꯗꯨꯃꯛ ꯅꯨꯡꯉꯥꯏꯇꯣꯏꯔꯤꯔꯥ ꯀꯔꯤ ꯇꯧꯏꯤꯅꯣ ꯁꯤ ꯅꯣꯡꯁꯤꯁꯨ ꯇꯥꯒꯦꯒ ꯖꯝ ꯇꯥꯈ꯭ꯔꯗꯤ
ꯎꯝ ꯎꯝ ꯍꯗꯛꯁꯦ ꯁꯥꯏꯁꯦ ꯑꯅꯛꯄꯗ ꯂꯥꯏꯒ ꯑꯝꯇ ꯍꯔꯥꯎꯗ꯭ꯔꯦꯀꯣ
ꯑꯩꯅ ꯍꯧꯖꯤꯛ ꯍꯜꯂꯛꯄꯗ ꯀ꯭ꯋꯥꯏꯊꯦꯜꯗ ꯂꯥꯏꯒꯤ ꯑꯊꯦꯟ ꯄꯣꯠ ꯀꯥꯍꯧꯕ꯭ꯔꯥ ꯀꯩꯅꯣꯝ ꯇꯧꯕꯅꯦ ꯃꯤ ꯄꯔꯦꯡ ꯄꯔꯦꯡ
ꯍꯦꯔ ꯈꯕ꯭ꯔꯥ
ꯈ꯭ꯋꯥꯏꯊꯦꯝ ꯕꯖꯥꯔ ꯁ꯭ꯋꯥꯏꯗ ꯂꯥꯏ ꯍꯔꯥꯎꯕ꯭ꯔꯥ ꯈꯪꯍꯧꯗꯦ ꯑꯃꯗꯤ ꯃꯣꯏ ꯂꯥꯏꯄꯣꯠ ꯀꯥꯕꯒꯤꯔ ꯀꯩꯅꯣ ꯏꯟꯁꯥꯡ ꯅꯥꯄꯤ ꯇꯧꯔꯒ ꯃꯤ ꯃꯌꯥꯝ ꯆꯠꯍꯧꯕꯅꯦꯕ
ꯎꯝ
ꯑꯣꯏ ꯑꯣꯏꯔꯝꯃꯅꯤ
ꯑꯣ ꯑꯩꯣꯏ ꯑꯅꯛꯄꯁꯤꯗꯗꯤ ꯑꯝꯇ ꯍꯔꯥꯎꯗ꯭ꯔꯦ ꯍꯟꯗꯛꯁꯦ
ꯍꯔꯥꯎꯗꯦ ꯅꯨꯡꯁꯥꯕ ꯍꯔꯥꯎꯗꯦ ꯂꯥꯏꯔꯦꯝꯕꯤ ꯍꯔꯥꯎꯗꯦ ꯁꯤꯒꯤ ꯀꯩꯅꯣꯁꯨ ꯍꯔꯥꯎꯗꯦ
ꯎꯝ
ꯈꯔꯥꯛꯄꯁꯨ ꯍꯔꯥꯎꯗꯦ
ꯑꯗꯨꯅꯦ ꯍꯟꯗꯛꯁꯦ ꯈꯣꯏꯔꯥꯛꯄꯒꯤꯗꯤ ꯂꯣꯏꯈ꯭ꯔꯒꯨꯝ ꯇꯧꯗꯥꯏꯅꯦ ꯍꯟꯗꯛ ꯅꯨꯡꯁꯥꯕꯒꯤꯁꯨ ꯂꯥꯏ ꯅꯨꯡꯁꯥꯕꯒꯤꯁꯨ ꯆꯥꯛꯂꯣꯟ ꯀꯛꯂꯒ ꯇꯣꯛꯈ꯭ꯔꯦ
ꯈꯪꯍꯧꯗꯦ ꯈꯣꯏꯔꯥꯛꯄꯒꯤꯁꯦ
ꯎꯝ ꯂꯣꯏ ꯃꯣꯏꯁꯨ ꯆꯥꯛꯂꯣ ꯀꯠꯂ ꯇꯣꯛꯈ꯭ꯔꯕꯣ ꯍꯪꯗꯣꯏꯅꯤ
ꯑꯣ ꯃꯣꯏ ꯍꯔꯥꯎꯕ ꯌꯥꯕ ꯌꯥꯗꯕꯗꯨ ꯂꯩꯔꯝꯕꯅꯦ ꯑꯗꯨ
ꯏꯔꯥꯡ ꯍꯟꯗꯛ ꯏꯔꯥꯡ ꯇꯧꯕꯗꯨꯗ ꯇꯣꯛꯈ꯭ꯔꯕ ꯃꯥꯜꯂꯦ ꯇꯜꯂꯤꯗ ꯂꯥꯏ ꯍꯔꯥꯎꯕꯒꯇꯣ ꯌꯦꯡꯅꯤꯡꯕꯅꯦ
ꯑ ꯈꯔꯗꯤ ꯆꯠꯅꯤꯡꯕꯅꯤ ꯎꯄꯥꯏ ꯂꯩ ꯇꯠ
ꯎꯝ
ꯑꯅꯛꯄ ꯁ꯭ꯋꯥꯏ ꯇꯧꯔꯗꯤ ꯅꯨꯡꯉꯥꯏꯔꯣꯏꯗ꯭ꯔꯣ
ꯑꯥ ꯑꯗꯨ ꯊꯥꯏꯅꯒꯤ ꯂꯥꯏ ꯍꯔꯥꯎꯕꯗꯒ ꯂꯤꯂꯥꯒ ꯇꯧꯕ ꯂꯤꯂꯥ ꯌꯦꯡꯗꯕ ꯀꯨꯏꯔꯦ ꯀꯣ ꯂꯥꯏ ꯍꯔꯥꯎꯕꯒꯤ
ꯊꯥꯏꯅꯗꯤ ꯂꯤꯂꯥꯗ ꯅꯠꯇꯦ ꯖꯒꯣꯏ ꯊꯣꯛꯄ ꯈꯣꯠꯄꯅ ꯍꯧꯖꯤꯛꯇꯤ ꯑꯗꯨꯒꯨꯝꯕꯁꯨ ꯀꯌꯥ ꯇꯧꯗ꯭ꯔꯦ
ꯎꯝ
ꯍꯧꯖꯤꯛꯁꯤ ꯂꯣꯏꯅꯃꯛ ꯑꯑꯣꯟꯕ ꯂꯣꯏ ꯂꯥꯛꯑꯦꯗꯣ ꯊꯥꯏꯅꯒꯤ ꯀꯨꯝꯍꯩ ꯍꯔꯥꯎꯅ ꯍꯦꯟꯅ ꯅꯨꯡꯉꯥꯏꯌꯦ ꯑꯗꯨꯝ
ꯎꯝ
ꯈꯟꯗꯦ ꯒ꯭ꯌꯥꯟ ꯇꯥꯗꯦ ꯍꯧꯖꯤꯛꯀꯥꯟꯁꯤ
ꯎꯝ
ꯑꯗꯣ ꯉꯁꯥꯏ ꯀꯣꯏꯕ ꯆꯠꯂꯨꯏ ꯍꯥꯏꯗꯣ ꯅꯨꯡꯉꯥꯏꯕ꯭ꯔꯣ
ꯅꯨꯡꯉꯥꯏꯌꯦ ꯁꯥꯕꯁꯤꯅꯅꯦꯀꯣ ꯒꯥꯔꯗꯦꯟꯒꯨꯝꯕ ꯀꯩꯒꯨꯝꯕꯗ ꯀꯣꯏꯕ ꯆꯠꯄꯁꯦ ꯅꯨꯡꯉꯥꯏꯌꯦ ꯕ
ꯍꯥꯏꯗꯤ ꯁꯨꯃꯥꯏꯅ ꯁꯥꯕꯁꯦ ꯑꯩꯈꯣꯏꯒꯤ ꯑꯦꯗꯚꯦꯟꯆꯔ ꯄꯥꯔꯛꯀꯨꯝꯕ ꯂꯩꯇꯥꯔꯗꯤꯀꯣ ꯁꯥꯔꯁꯨ ꯁꯥꯔꯅ ꯈꯤꯇꯪ ꯏꯟꯇꯔꯦꯁ ꯂꯩꯒꯗ꯭ꯔꯥ ꯈꯜꯂꯦ ꯍꯥꯏꯕꯗꯤ ꯏꯚꯦꯟꯒ ꯍꯥꯞꯆꯤꯜꯂꯒ ꯑꯩꯈꯣꯏꯒꯤ ꯖꯤꯞ ꯂꯥꯏꯟꯒ ꯇꯧꯕꯤꯗꯣ
ꯎꯝ
ꯑꯗꯨꯏꯒ ꯁꯥꯔꯒꯁꯨ ꯑꯗꯨꯅ ꯑꯃꯨꯛ ꯀꯩꯅꯣ ꯏꯁꯥꯗ ꯏꯟꯇꯥꯔꯦꯁ ꯑꯃ ꯂꯩꯗꯣꯏꯅꯦꯕ
ꯎꯝ
ꯂꯥꯏꯐ ꯑꯦꯟꯖꯣꯏꯃꯦꯟ ꯇꯧꯕꯗꯧꯅ
ꯎꯝ
ꯑꯗꯣ ꯁ꯭ꯋꯥꯏꯗꯗꯤ ꯑꯅꯛꯄꯥꯁꯦ ꯑꯝꯇ ꯂꯩꯇꯕ꯭ꯔꯥ ꯈꯜꯂꯤ ꯃꯗꯨ
ꯎꯝ
ꯅꯝꯕꯣꯜꯒꯤꯗ ꯑꯃ ꯂꯩꯕꯗꯨꯗꯤ ꯑꯗꯨꯗꯤ ꯑꯉꯥꯡ ꯃꯆꯥꯒꯤ ꯑꯣꯏꯔꯝꯅꯤ
ꯀꯩꯅꯣ ꯖꯦꯠ ꯒꯥꯔꯗꯦꯟ ꯑꯗꯨꯔꯣ ꯇꯦꯜꯂꯦ ꯍꯥꯏꯌꯦ ꯑꯗꯣ ꯂꯩ ꯃꯅꯨꯡꯗꯨꯗꯅꯦ ꯍꯧꯖꯛꯀꯤ ꯇ꯭ꯔꯦꯟꯗꯨ ꯈꯛꯇꯥꯅꯦꯌꯦ ꯀꯩꯝꯇ ꯂꯩꯇꯦ ꯍꯥꯏꯌꯦꯕ ꯑꯇꯩ ꯑꯦꯟꯇꯔꯇꯦꯟ ꯇꯧꯅꯕ ꯄꯣꯠ ꯑꯝꯇ ꯂꯩꯇꯦ ꯍꯥꯏꯌꯦꯕ
ꯎꯝ ꯑꯗꯨꯃꯥꯏꯅ ꯏꯟꯇꯔꯇꯦꯟ ꯇꯧꯕ ꯌꯥꯕ ꯃꯐꯝ ꯂꯩꯕ ꯇꯥꯔꯗꯤ ꯅꯨꯡꯉꯥꯏꯒꯗꯧꯕ ꯑꯗꯨꯒ ꯈꯔ ꯅꯨꯡꯉꯥꯏꯗꯧꯕꯕꯨ ꯋꯥꯠꯇꯔ‌ꯄꯥꯛ‌ꯀꯔꯤ ꯋꯥꯇꯔ ꯄꯥꯔꯛ ꯑꯦꯆꯤꯞꯃꯦꯟ ꯀꯩꯅꯣꯒꯤꯗꯣ ꯀꯔꯤ ꯄꯣꯠꯁꯪꯕꯝꯒꯤꯗꯣ ꯑꯗꯨꯃꯛ ꯉꯥꯏꯔꯦꯅꯦ ꯈꯔ ꯀꯩꯅꯣ ꯇꯧꯗꯧꯕꯥꯕꯨ
ꯎꯝ
ꯑꯗꯨꯁꯨ ꯌꯥꯝ ꯀꯨꯏꯅ ꯁꯥꯟꯅ ꯁꯜꯂꯗꯤ ꯂꯣꯛ ꯊꯨꯡꯗꯨꯏꯅꯤ ꯑꯗꯨꯗꯣ ꯆꯠꯇ꯭ꯔꯤꯕꯣ
ꯋꯥꯇꯔ ꯄꯥꯛꯇꯣ ꯆꯠꯇ꯭ꯔꯤꯌꯦ
ꯎꯝ ꯑꯗꯨ ꯆꯠꯂꯣ ꯅꯨꯡꯉꯥꯏꯕꯅꯦ ꯌꯦꯡꯉꯣ
ꯎꯝ
ꯃꯣꯏ ꯄꯨꯡ ꯄꯨꯡ ꯇꯔꯥꯗꯒꯤ ꯒꯤꯅ ꯄꯨꯡ ꯀꯥꯂꯦꯟꯗꯤ ꯄꯨꯡ ꯃꯉꯥꯐꯧ ꯍꯥꯡꯕꯅꯦ ꯃꯤꯁꯨ ꯌꯥꯝ ꯆꯤꯟꯕꯅꯦ ꯑꯗꯨꯒ ꯁꯟꯗꯦꯅ ꯑꯃꯨꯛ ꯍꯦꯟꯅ ꯃꯤ ꯆꯤꯟꯕꯅꯦ
ꯁꯟꯗꯦꯗꯤ ꯑꯗꯨꯝ
ꯑꯇꯩ ꯃꯇꯝꯗꯗꯤ ꯀꯌꯥ ꯆꯤꯟꯗꯦ ꯍꯥꯏꯕꯅꯦꯕ ꯑꯗꯣ ꯁꯟꯗꯦꯗꯤ ꯌꯥꯝ ꯆꯤꯜꯂꯦ ꯍꯥꯏꯕꯅꯦ
ꯎꯝ
ꯑꯗꯨꯁꯨ ꯑꯗꯨꯗ ꯅꯣꯡꯃ ꯆꯠꯂꯒ ꯌꯦꯡꯉꯣ ꯀꯌꯥꯝ ꯅꯨꯡꯉꯥꯏꯒꯦ ꯌꯦꯡꯉꯣ
ꯎꯝ
ꯋꯥꯇꯔ ꯁ꯭ꯂꯥꯏꯠꯀ ꯇꯧꯁꯟꯗꯅ
ꯎꯝ ꯑꯝꯇꯪ ꯇꯧꯔꯨꯕꯗꯤ ꯌꯥꯕꯖꯥꯠꯅꯤ
ꯇꯧꯁꯜꯂꯣ ꯌꯦꯡꯉꯣ ꯇ꯭ꯔꯥꯏ ꯇꯧꯁꯜꯂꯣ ꯑꯗꯣ ꯂꯨꯄꯥ ꯀꯌꯥꯅꯣ ꯃꯥꯏ ꯂꯧꯕꯗꯨꯕꯣ ꯃꯤ ꯑꯃꯗ ꯂꯨꯄꯥ ꯆꯥꯍꯨꯝ ꯍꯥꯏꯕ꯭ꯔꯥ ꯆꯥꯝꯃꯔꯤ ꯍꯥꯏꯕ꯭ꯔꯥ ꯂꯧꯋꯦ ꯍꯥꯏꯕꯅꯦ
ꯑꯣ ꯌꯥꯝ ꯂꯧꯋꯤꯅꯦꯀꯣ
ꯂꯧꯋꯦ ꯍꯥꯏꯁꯦ ꯑꯗꯨꯗ ꯃꯥꯅ ꯂꯩꯅꯤꯡꯕ ꯃꯇꯝ ꯕꯨꯛꯅꯤ ꯂꯩꯔꯛꯀꯗꯣꯏꯁꯦ ꯃꯣꯏꯒꯤ ꯊꯣꯡ ꯂꯣꯟꯗ꯭ꯔꯤ ꯕꯨꯛꯇꯤ
ꯃꯇꯝ ꯄꯤꯗꯦꯕ ꯂꯤꯃꯤꯠ ꯂꯩꯇꯦꯕ
ꯂꯩꯇꯦ ꯍꯥꯏꯕꯅꯦ ꯑꯗꯨ ꯅꯨꯡꯉꯥꯏꯔꯣꯏꯗ꯭ꯔꯣ ꯑꯗꯨ ꯑꯣꯏ ꯇꯥꯗꯤ ꯑꯗꯣ ꯏꯁꯤꯡꯗ ꯑꯗꯨꯝ ꯅꯨꯃꯤꯠ ꯄꯗꯤ ꯃꯤꯁꯨ ꯁꯥꯟꯅꯅꯤꯡꯉꯣꯏ ꯁꯥꯟꯒꯦ ꯁꯥꯟꯅꯔꯕꯗ ꯃꯤꯅꯤꯠ ꯀꯨꯟ ꯀꯨꯟ ꯃꯉꯥ ꯃꯉꯥꯏꯔꯦ ꯃꯤꯅ ꯐꯖꯅ ꯁꯥꯟꯒꯦ ꯁꯥꯟꯅꯔꯕꯗ
ꯁꯜꯂꯗꯤ ꯀꯣꯛ ꯆꯤꯛꯂꯛꯀꯅꯤ
ꯍꯣꯏ
ꯈꯪꯗꯦꯗ ꯀꯣꯏꯕꯅ ꯄꯪꯆꯠꯇ ꯆꯠꯅꯤꯡꯉꯤ ꯀꯣꯏꯕ ꯋꯥꯔꯤ ꯍꯧꯔꯒ
ꯎꯝ
ꯆꯠꯂꯨꯕꯅ ꯄꯩꯁꯥꯁꯨ ꯌꯥꯝ ꯄꯥꯏꯗꯕꯅꯤ ꯅꯨꯡꯉꯥꯏꯕ ꯃꯐꯝꯁꯨ ꯆꯠꯉꯝꯗꯦ ꯑ ꯁꯤꯒꯤ ꯂꯣꯛꯇꯥꯛ ꯀꯤ ꯍꯠꯇꯨꯗꯒ ꯂꯦꯛꯇꯅ ꯑꯗꯨꯗꯒ ꯈꯣꯏꯒ ꯆꯨꯨꯞ ꯈꯣꯠꯇꯧꯔꯗꯤ ꯀꯌꯥꯝ ꯅꯨꯡꯉꯥꯏꯅꯤ
ꯎꯝ ꯑꯌꯨꯛꯇꯒꯁꯦ ꯕ꯭ꯔꯦꯛꯐꯥꯁꯀ ꯊꯣꯔꯒ ꯃꯣꯏꯅ ꯁꯪꯒꯣꯝ ꯈꯦꯔꯒꯗꯣ ꯆꯥꯗꯅ ꯑꯥ ꯑꯥ ꯑꯥ
ꯑꯗꯣ ꯎꯄꯥꯏ ꯂꯩꯇꯦ ꯋꯥꯈꯟꯗ ꯈꯟꯖꯕ ꯈꯛꯇꯅꯤ
ꯈꯜꯂꯒ ꯂꯣꯏꯔꯦ ꯀꯩꯅꯣ ꯈꯜꯂꯗꯤ ꯅꯣꯡꯃ ꯅꯠꯇ꯭ꯔ ꯅꯣꯡꯃꯗꯤ ꯁꯣꯏꯗꯅ ꯊꯨꯡꯉꯛꯀꯅꯤ ꯅꯣꯡꯃ ꯅꯠꯇꯔ ꯅꯣꯡꯃꯗꯤ ꯆꯠꯂꯛꯀꯅꯤꯑꯕ ꯃꯐꯝꯁꯦ ꯊꯥꯏꯅ ꯑꯩꯈꯣꯏꯅꯒ ꯆꯠꯄ ꯃꯐꯥꯎ ꯗꯥꯝꯒꯥꯏꯗꯣ ꯍꯧꯖꯤꯛꯄꯨꯗꯤ ꯆꯠꯄ ꯌꯥꯈꯤꯗ꯭ꯔꯦꯗꯅ ꯀꯣ ꯑꯗ ꯅꯨꯡꯉꯥꯏꯕꯅꯦ ꯏꯁꯤꯡꯗꯣ ꯌꯦꯡꯕ ꯌꯥꯝ ꯅꯨꯡꯉꯥꯏꯕ ꯃꯐꯝ ꯑꯣꯏꯕꯅꯦꯕ
ꯍꯧꯖꯤꯛꯄꯨꯗꯤ ꯈꯔ ꯆꯠꯅꯕ ꯀꯥꯟꯇꯣ ꯀꯥꯟꯇꯣ ꯗꯥꯝꯗꯣ ꯃꯉꯥꯏꯔꯦ
ꯎꯝ ꯑꯣ ꯑꯃ ꯀꯩꯅꯣꯗꯔꯥ ꯏꯁꯤꯡ ꯄꯥꯛꯅ ꯂꯩꯔꯒ ꯅ ꯑꯃ ꯁꯨꯃꯥꯏꯅ ꯆꯦꯟꯊꯔꯛꯄꯗꯣ ꯄꯥꯛꯅ ꯑꯃ ꯂꯩꯕꯗꯣ ꯑꯥ ꯑꯥ ꯑꯥ ꯑꯗꯨ ꯌꯥꯝ ꯐꯖꯕꯅꯤꯅꯦ ꯊꯥꯏꯅꯒꯤ ꯁꯤꯟꯃꯥ ꯀꯃꯂꯥꯒꯤꯗꯒ ꯌꯥꯎꯕꯗꯣ
ꯎꯝ ꯑꯗꯨꯒꯨꯝꯕ ꯃꯐꯝ ꯃꯐꯝ ꯃꯐꯝꯁꯦ ꯀꯩꯅꯣꯅꯦꯕꯅꯦ ꯍꯥꯟꯅ ꯁꯤꯃꯥ ꯑꯔꯤ ꯑꯔꯤꯗ ꯌꯥꯎꯕ ꯁꯨꯝ ꯃꯐꯝ ꯃꯐꯝ ꯗꯨꯅꯦꯕ ꯍꯧꯖꯤꯛ
ꯑꯥ ꯑꯥ
ꯀꯟꯅ ꯑꯃꯨꯛ ꯚꯥꯏꯌꯦꯜꯂ ꯆꯠꯅꯔꯤꯁꯤꯅ ꯊꯥꯏꯅꯒꯤꯁꯤ ꯁꯤꯅ ꯑꯃꯨꯛ ꯃꯐꯝꯗꯣ ꯈꯔ ꯈ ꯐꯖꯕꯗ ꯃꯣꯏꯗꯤ ꯐꯤꯂꯝꯗꯨ ꯅꯝꯕꯅꯤꯅ ꯍꯧꯖꯤꯛꯀꯤ ꯐꯤꯂꯝꯁꯤꯅ ꯃꯄꯥꯟ ꯂꯝ ꯆꯠꯇ꯭ꯔꯗꯤ ꯅꯝꯗ꯭ꯔꯦ
ꯎꯝ
ꯑꯗꯨꯒ ꯃꯅꯤꯄꯨꯔꯗ ꯅꯝꯕ ꯐꯤꯂꯝꯁꯤꯅ ꯐꯦꯃꯤꯂꯤ ꯗꯔꯃꯥ ꯑꯣꯏꯔꯅꯤ
ꯎ
ꯈꯔ ꯈꯔ ꯌꯛ ꯂꯥꯎꯕ ꯅꯝꯒꯦꯗꯤ ꯃꯄꯥꯟ ꯑꯃ ꯆꯠꯇꯕ ꯌꯥꯗ꯭ꯔꯦ
ꯎꯝ
ꯑꯗꯨꯅ ꯃꯤ ꯍꯧꯖꯤꯛꯀꯥꯟꯁꯤꯗꯤ ꯈꯔ ꯌꯦꯡꯅꯔꯦꯅ ꯑꯇꯩ ꯅꯠꯇꯦ ꯃꯣꯏꯅ ꯐꯖꯔꯦ ꯈꯜꯂꯅꯤ ꯑꯗꯨꯏꯒꯤ ꯃꯊꯛꯇ ꯑꯃꯨꯛ ꯃꯐꯝꯗꯣ ꯈꯔ ꯈꯒ ꯐꯖꯕ ꯑꯃꯨꯛ ꯃꯣꯏ ꯍꯥꯞ ꯅꯝꯁꯤꯜꯂꯅꯤ ꯑꯗꯨꯗꯗꯤ ꯄꯩꯁꯥ ꯄꯥꯏꯕ ꯀꯥꯡꯕꯨꯗꯤ ꯑꯗꯨꯗ ꯀꯣꯏꯕ ꯑꯃꯨꯛ ꯆꯥꯁꯤꯜꯂꯅꯤ ꯑꯗꯩ ꯃꯣꯏꯅ ꯑꯃꯨꯛ ꯏꯟꯁꯇꯥꯒ꯭ꯔꯥꯝꯗ ꯀꯩꯗ ꯑꯃꯨꯛ ꯄꯣꯁꯇꯨ ꯑꯃꯨꯛ ꯊꯥꯒꯠꯂ ꯚꯥꯏꯔꯦꯜ ꯑꯃꯨꯛ ꯆꯠꯂꯅꯤ ꯑꯗꯨꯗ ꯆꯠꯅꯤꯡꯕ ꯏꯅꯣꯠ ꯀꯥꯕ ꯃꯌꯥꯝꯗꯤ ꯑꯃꯨꯛ ꯆꯠꯅꯕ ꯑꯃꯨꯛ ꯇ꯭ꯔꯥꯏ ꯇꯧꯔꯛꯑꯅꯤ ꯑꯗꯨ ꯃꯣꯏꯒꯤ ꯑꯃꯔꯣꯝꯗꯗꯤ ꯌꯥꯝ ꯐꯕ ꯑꯃꯔꯣꯝꯗꯗꯤ ꯄꯩꯁꯥꯗꯤ ꯆꯨꯞꯄ
ꯑꯩꯈꯣꯏꯒꯤꯕꯨ ꯀꯔꯤ ꯎꯄꯥꯏ ꯂꯩ ꯈꯔ ꯑꯍꯣꯡꯕ ꯍꯣꯇꯦꯜ ꯑꯝꯇ ꯆꯠꯂꯒ
ꯆꯠꯄꯁꯦ ꯌꯦꯡꯕ ꯑꯗꯨꯒ ꯑꯍꯣꯡꯕ ꯍꯣꯇꯦꯜ ꯑꯃꯝꯗ ꯕꯣꯔꯥ ꯀꯔꯥꯎ ꯆꯥꯕ
ꯃꯤꯒ ꯋꯥꯔꯤ ꯂꯤꯅꯔꯛꯀꯥꯟꯗꯅ ꯆꯥꯔꯨꯕ ꯁꯥꯖꯟꯕ ꯍꯦꯛ
ꯑꯗꯣ ꯆꯥꯕ ꯍꯥꯏꯁꯦ ꯍꯧꯖꯤꯛꯀꯥꯟꯒꯤ ꯑꯅꯧꯕ ꯆꯥꯅ ꯊꯛꯅꯕ ꯃꯌꯥꯝ ꯄꯨꯊꯣꯔꯛꯏꯁꯦ
ꯎꯝ
ꯑꯩꯗꯤ ꯑꯩꯒꯤ ꯃꯣꯠꯇꯗꯤ ꯈꯪꯗꯦꯕꯀꯣ ꯃꯤꯒꯤ ꯃꯣꯠꯇꯗꯤ ꯑꯩꯁꯨ ꯈꯪꯗ꯭ꯔꯦ ꯑꯗꯨꯒ ꯑꯩꯒꯤ ꯑꯣꯏꯅꯗꯤꯀꯣ ꯍꯥꯎꯇꯤꯕ ꯑꯃꯇ
ꯑꯩꯁ ꯑꯩꯒꯤ ꯑꯣꯏꯅꯗꯤ ꯑꯩꯗꯤ ꯆꯥꯅꯤꯡꯗꯦ ꯑꯩ ꯑꯩꯒꯤ ꯍꯧꯖꯤꯛ ꯑꯩ ꯆꯥꯅꯤꯡꯕ
ꯃꯁꯤꯗꯩꯁꯤ ꯑꯣꯛꯇꯣ ꯄꯁ ꯑꯗꯨ ꯑꯟꯗꯥ ꯀꯣꯔꯤꯌꯟ ꯐꯨꯗ ꯃꯌꯥꯝ ꯑꯃ ꯊꯣꯛꯂꯛꯇ꯭ꯔꯥ ꯈꯪꯗꯦ ꯆꯥꯕ ꯀꯥꯟꯗ ꯏꯁꯥꯗ ꯄꯦꯟꯖꯕꯗꯣ ꯑꯝꯇ ꯑꯣꯏꯗꯦ ꯍꯥꯏꯕ
ꯑꯩꯅ ꯑꯩꯅ ꯈ꯭ꯋꯥꯏ ꯄꯦꯟꯕꯕꯨ ꯕꯣꯔꯥ ꯁꯤꯡꯖꯨ ꯄꯥꯛꯅꯝ ꯆꯅꯥ ꯊꯥꯏꯅꯒꯤ ꯑꯍꯟꯅ ꯇꯧꯕꯈꯩꯁꯦ ꯑꯁ ꯁꯤꯗꯤ ꯄꯦꯜꯂꯦ ꯎꯝ
ꯕꯣꯔꯥ ꯑꯣꯏꯔꯣ ꯑꯥꯂꯨ ꯕꯣꯔꯥ ꯑꯣꯏꯔꯣ
ꯈ꯭ꯋꯥꯏꯗꯒꯤ ꯆꯥꯅꯤꯡꯉꯤꯁꯦ ꯀꯩꯅꯣꯒꯤ
ꯆꯠꯅꯤ ꯑꯃꯒ ꯅꯝꯃꯒ ꯃꯣꯔꯣꯛ ꯑ ꯅꯥꯀꯨꯞꯄꯤ ꯕꯣꯔꯥꯁꯨ ꯁꯥꯡꯇꯛꯅꯒ ꯇꯧꯕ ꯑꯁ ꯊꯥꯏꯅ ꯑꯩꯈꯣꯏꯅ ꯃꯣꯏꯔꯥꯡ ꯂꯥꯏ ꯍꯔꯥꯎꯕ ꯌꯦꯡꯉꯨꯔꯒ ꯑꯗꯨꯒꯤ ꯄꯔꯑꯦ ꯑꯗꯨꯗ ꯕꯣꯔꯥ ꯍꯧꯔꯝꯗ꯭ꯔꯥ ꯃꯌꯥꯝ ꯑꯃ ꯑꯗꯨꯒꯤ ꯃꯇꯩ ꯇꯤꯜꯍꯧꯁꯦ ꯑꯁꯥꯡꯕꯁꯦ ꯃꯌꯥꯏꯗ ꯑꯃꯈꯛꯇꯪ ꯁꯥꯡꯅ ꯇꯥꯔꯒꯅꯦ ꯀꯤꯁꯤꯒꯤꯑꯕ ꯍꯤꯁꯤ ꯀꯤꯔꯒ ꯕꯣꯔꯥꯁꯦ ꯍꯧꯋꯤ ꯈꯣꯡ ꯐꯣꯡ ꯁꯥꯥꯅ ꯄꯨꯊꯣꯔꯛꯑꯒ ꯄꯦꯟꯕ ꯅꯥꯏꯗꯕꯅꯦ ꯍꯥꯏꯕ ꯑꯗꯨꯒꯨꯝꯕꯁꯦ
ꯍꯧꯖꯤꯛꯇꯤ ꯂꯣꯏꯔꯦ
ꯎꯝ
ꯑꯗꯨꯒꯨꯝꯕꯗꯣ ꯁꯨꯝ ꯁꯨꯝ ꯃꯨꯠꯁꯜꯂꯛꯑꯕꯅꯦ ꯀꯅꯥꯝ ꯆꯥꯕꯤꯔꯛꯇꯗꯅꯣ
ꯍꯣꯏ ꯑꯗꯣ ꯑꯩꯗꯤ ꯑꯗꯨꯒꯨꯝꯕꯅ ꯍꯦꯟꯅ ꯄꯥꯝꯖꯩ ꯍꯥꯏꯕ ꯈꯪꯗꯦ ꯊꯃꯣꯏꯅ ꯆꯥꯕꯗ ꯄꯦꯟꯖꯕꯗꯣ ꯑꯣꯏ ꯍꯥꯏꯕ ꯑꯗꯨꯅꯦ ꯑꯗꯥꯅꯦꯅ ꯍꯧꯖꯤꯛꯀꯥꯟꯒꯤ ꯐꯥꯁ ꯐꯨꯗꯠꯇ ꯃꯌꯥꯝ ꯊꯣꯛꯏꯁꯤꯡꯁꯦ ꯍꯥꯎꯇꯦꯕ ꯊꯃꯣꯏꯗ ꯄꯦꯟꯗꯦꯕ
ꯄꯦꯟ ꯆꯠ ꯆꯥꯅꯤꯡꯕꯗꯨ ꯆꯥꯅꯤꯡꯕ ꯑꯣꯏꯗꯦ ꯍꯣꯏ ꯃꯌꯥꯝ ꯆꯥꯅꯕꯅꯤꯅ ꯅꯣꯡ ꯐꯥꯗꯣꯛꯁꯨ ꯇꯧꯔꯅꯤ ꯑꯗꯨꯗ ꯏꯁꯥꯗ ꯆꯥꯅꯤꯡꯕ ꯐꯥꯎꯗꯕ ꯑꯗꯨꯝ ꯂꯣꯏꯔꯦ ꯑꯣꯛꯇꯣꯄꯁꯃꯗ ꯍꯥꯏꯔꯦ ꯂꯨꯄꯥ ꯆꯥꯝꯃꯉꯥ ꯂꯨꯄꯥ ꯆꯥꯝꯃꯉꯥꯗꯨꯅ ꯑꯩꯈꯣꯏꯒꯤ ꯏꯅꯦꯒꯤ ꯍꯣꯇꯦꯜꯗ ꯆꯪꯉ ꯆꯥꯔꯨꯔꯗꯤ ꯀꯌꯥꯝ ꯆꯥ ꯌꯥꯔꯅꯤ ꯃꯤ ꯀ ꯌꯥ ꯆꯥꯏ ꯍꯥꯏꯔꯅꯤ ꯎꯝ ꯑꯗꯨ ꯃꯤ ꯀꯌꯥ ꯆꯥ ꯌꯥꯔꯅꯤ ꯄꯨꯛꯁꯨ ꯊꯜꯍꯧꯕ
ꯎꯝ
ꯑꯩꯈꯣꯏꯗꯤ ꯑꯗꯨꯅ ꯍꯣꯇꯦꯜꯗ ꯆꯪ ꯆꯪ ꯆꯥꯕ
ꯎꯝ
ꯑꯗꯨꯒ ꯍꯥꯏꯔꯒ ꯃꯔꯛ ꯑꯃ ꯍꯧꯖꯤꯛꯁꯨ ꯇꯧꯔꯝꯈꯤꯅꯤ ꯁꯤꯒꯤ ꯍꯩꯔꯥꯡꯒꯣꯏ ꯊꯣꯡꯒꯤ ꯇꯨꯔꯦꯜ ꯃꯄꯥꯟꯗ ꯇꯧ ꯇꯧꯕꯤꯗꯣ ꯑꯗꯨꯗꯣ ꯎꯝ ꯑꯗꯨꯝ ꯃꯥꯏꯗꯣ ꯑꯗꯨꯝ ꯆꯥꯕ ꯌꯥꯏꯑꯕ ꯌꯥꯝꯃꯛꯅꯥꯎ ꯇꯃꯛꯁꯨ ꯑꯗꯨꯝ ꯀꯝ ꯑꯗꯨꯗꯩ ꯑꯅꯧꯕ ꯍꯥꯞꯆꯜꯂꯝꯗꯧ ꯃꯥꯂꯦ
ꯑꯣ ꯃꯈꯨꯝ ꯊꯣꯡꯉꯦ ꯄꯤꯁ ꯑꯃꯗꯅꯦ ꯊꯥꯔꯇꯤꯔꯣꯑꯣ ꯃꯥꯥꯡ ꯑꯗꯨ ꯐꯤꯐꯇꯤꯔ ꯈꯪꯗꯦꯕ ꯃꯈꯣꯡ ꯄꯤꯁ ꯑꯃ ꯍꯥꯞꯄꯛꯀꯅꯤ ꯑꯆꯧꯕꯗꯣ
ꯑꯣ ꯑꯗꯨꯗꯤ ꯃꯥꯏ ꯃꯥꯏꯗꯤ ꯀꯩꯁꯨ ꯇꯥꯡꯗꯕꯅꯦ
ꯈꯪꯗꯦ ꯊꯥꯔꯇꯤꯔ ꯊꯥꯔꯇꯤꯔꯥ ꯊꯥꯔꯇꯤ ꯑꯣꯏꯔꯝꯗꯧ ꯃꯥꯜꯂꯦ ꯑꯅ ꯈꯟꯕꯗ
ꯃꯉꯣꯟꯗ ꯆꯧ ꯄ꯭ꯂꯦꯠꯇ ꯃꯌꯥꯝꯅ ꯂꯨꯄꯥ ꯆꯥꯝꯃ ꯄꯤꯅꯕꯗ ꯃꯉꯣꯟꯗ ꯌꯥꯡꯈꯩꯅꯤ ꯄꯤꯅꯩꯗꯣ ꯄꯤꯔꯤꯗꯑꯣ ꯍꯧꯖꯤꯛ ꯍꯧꯖꯤꯛ ꯀꯨꯟꯊ꯭ꯔꯥ ꯄꯤꯕ꯭ꯔꯥ
ꯀ ꯃꯆꯥ ꯄ꯭ꯂꯦꯠ ꯌꯥꯡꯈꯩ ꯌꯧꯔꯕ ꯑꯣ ꯑꯩꯈꯣꯏꯅ ꯑꯍꯥꯟ ꯃꯆꯥꯃ ꯀꯥꯟ ꯀꯨꯟꯊ꯭ꯔꯥ ꯄꯤꯔꯝꯃꯦꯕ
ꯈꯤꯇꯪꯕꯨꯗꯤ ꯄ꯭ꯂꯦꯠꯇꯣ ꯆꯥꯎꯈꯠꯂꯛꯑꯕꯅꯦ ꯃꯥꯏꯗꯣ
ꯎꯝ ꯑꯣ ꯍꯥꯎ ꯑꯗꯣꯏꯁꯨ ꯆꯥꯕ ꯌꯥꯕ ꯃꯐꯝꯅꯤ ꯍꯣꯏ ꯍꯣꯏ ꯍꯣꯏ ꯊꯝꯃꯣ ꯊꯝꯃꯣ ꯍꯣꯔꯦ ꯑꯃꯨꯛ ꯇꯧꯔꯛꯑꯣ ꯎꯝ ꯎꯝ ꯎꯝ